ꯀꯩꯅꯅ ꯐꯣꯟꯣꯟ ꯇ ꯁ ꯄꯥꯈꯗꯔꯤꯁꯦ
ꯑꯗꯨꯣ
ꯇꯏ ꯌꯥꯏ ꯑꯁ ꯄꯝꯔꯦ ꯂꯩꯔꯤꯅꯦ ꯀꯝꯂꯒ ꯂꯩꯔꯤꯦ
ꯑꯁ ꯏꯇꯥꯎꯁꯦ ꯏꯇꯥꯎꯁꯦ ꯎꯗꯕ ꯀꯨꯏꯔꯦꯅꯦ
ꯍꯅꯦ ꯅꯪ ꯆꯣ ꯎꯕ ꯀꯅꯤ ꯅ
ꯅꯪꯗꯤ ꯀꯥꯏꯗ ꯂꯩꯒꯦ ꯌꯨꯝꯗ ꯂꯩꯕ꯭ꯔꯣ ꯑꯥꯗ ꯂꯩꯕ꯭ꯔꯣ
ꯌꯨꯝꯗ ꯂꯩ ꯅꯪ ꯑ
ꯑꯩ ꯑꯩꯁꯨ ꯌꯨꯝꯗ ꯂꯩꯑ
ꯀꯔꯤ ꯀꯔꯤ ꯊꯕꯛ ꯇꯧꯕ꯭ꯔꯣ ꯍꯟꯗꯛꯇꯤ
ꯑꯁ ꯔꯥꯎ ꯆꯥꯔꯒ ꯂꯩꯔꯦꯅꯦ ꯐꯥꯏꯂꯗ꯭ꯔꯤ ꯑ
ꯀꯔꯤ ꯆꯥꯛ ꯏꯁꯤꯡꯗꯤ ꯆꯥꯔꯕꯣ ꯀꯃꯥꯏꯅ ꯇꯧꯔꯒꯦ
ꯆꯁꯔꯦ ꯁꯤꯗꯤ
ꯀꯔꯤ ꯀꯔꯤ ꯃꯊꯦꯜ ꯇꯧꯔꯒꯦ
ꯌꯦꯟ ꯆꯥꯈ꯭ꯔꯦ ꯉꯁꯤꯗꯤ
ꯇ꯭ꯔꯦ
ꯗꯤ
ꯑꯩ ꯑꯩ ꯆꯥꯛ ꯆꯗ꯭ꯔꯤꯌꯦ
ꯑ ꯍꯦꯦꯅꯦ ꯆꯔꯣꯅꯦ
ꯆꯥꯔꯖꯀ ꯆꯠꯄ꯭ꯔꯣ
ꯑꯁ ꯉꯁꯤ ꯍꯧꯒꯠꯄ ꯉꯝꯗꯅ ꯆꯠꯇ꯭ꯔꯤ
ꯑꯩ ꯑꯁ ꯑꯩꯗꯤ ꯆꯠꯂꯤꯅꯦ ꯀꯅꯥ ꯀꯅꯥ ꯂꯩꯒꯦ ꯅꯣꯏ ꯅꯣꯏ ꯕꯦꯛꯒ꯭ꯔꯥꯎꯟ ꯌꯥꯝ ꯂꯥꯡꯒꯨꯝ ꯇꯧꯏꯤꯗ
ꯁꯖꯔꯤ ꯃꯅꯥꯗ ꯆꯂꯒ ꯂꯩꯔꯤꯅꯦ ꯇꯥ ꯇꯅ ꯀꯗ ꯄ ꯅꯦ
ꯑꯥ ꯅꯣꯏ ꯅꯣꯏ ꯑ ꯑꯩ ꯏꯊꯟꯇ ꯂꯩꯑꯦ ꯅꯣꯏ ꯑꯕꯣꯛꯈꯣꯏ ꯃꯃꯥ ꯕꯕꯥꯈꯣꯏ ꯅꯨꯡꯉꯥꯏꯕꯣ
ꯑ ꯅꯨꯡꯉꯥꯏꯒꯦ ꯂꯥꯛꯑ
ꯅꯨꯡꯉꯥꯏꯔꯒ ꯂꯛꯢ ꯑꯁ ꯅꯪꯁꯤ ꯅꯨꯡꯉꯥꯏꯔꯒ ꯂꯩꯔꯦ
ꯑꯣ ꯑꯣ ꯑꯣ ꯍꯣꯏ ꯌꯥꯔꯦ ꯐꯔꯦ ꯍꯣꯔꯦꯟ ꯇꯧꯔꯁꯦ
ꯍꯥꯥ
ꯇꯧꯗꯅ
ꯑꯗꯨ ꯌꯥꯔꯣꯏꯌꯦ ꯑꯗꯨ ꯌꯥꯔꯣꯏꯌꯦ ꯢꯇꯥꯎ
ꯀꯩꯅꯣ
ꯅꯪꯅ ꯀꯃꯥꯏꯅ ꯑꯩꯅ ꯇꯧꯔꯛ ꯀꯩꯅꯣ ꯇꯧꯕꯅꯦꯕ ꯋꯥꯠꯂꯤꯑꯕ
ꯑ ꯋꯥꯠꯂꯤꯕ
ꯒꯌꯥꯢꯟ ꯇꯕ꯭ꯔꯣ ꯑꯩꯅ ꯍꯥꯏꯁꯦ ꯅꯪꯅ ꯊꯝꯅꯤꯡꯕ ꯃꯇꯝꯗ ꯊꯝꯕ ꯌꯥꯗꯦꯕ ꯈꯪꯕ꯭ꯔꯣ
ꯑꯥ
ꯑꯗꯨꯒꯤ ꯃꯥ ꯂꯣꯏꯗ꯭ꯔꯤ ꯐꯥꯎꯗꯤ ꯑꯗꯨꯝ ꯇꯧꯒꯗꯕꯅꯤ ꯑꯗꯨꯒ ꯅꯪꯅ ꯅꯪꯅ ꯊꯝꯅꯤꯡꯕ ꯃꯇꯝꯗ ꯊꯝꯕ ꯌꯥꯗꯦ ꯍꯥꯏꯕ ꯑꯩ ꯅꯍꯥꯢꯁꯦ ꯒ꯭ꯌꯥꯟ ꯇꯥꯕ꯭ꯔꯣ ꯒ꯭ꯌꯥꯟ ꯇꯥꯏꯀꯣ ꯑꯗꯨ ꯌꯦꯡꯉꯣ ꯋꯥꯔꯤ ꯑꯗꯨꯝ ꯁꯥꯟꯅꯁꯦꯕ
ꯅꯣꯡ ꯆꯨꯕ꯭ꯔꯣ ꯕ꯭ꯔꯥꯗꯔ ꯑꯇꯥꯎ ꯏꯇꯥꯎ ꯍꯣꯏ ꯂꯝꯗ
ꯁꯣꯝ ꯅꯣꯡ ꯆꯨꯗꯦꯗꯥ ꯇꯧꯅꯤꯡꯉꯥꯏ ꯇꯧꯔꯤ ꯅꯣꯡ ꯆꯅꯤꯡꯉꯥꯏ ꯑ ꯑꯩꯗꯗꯤ
ꯑꯩꯈꯣꯢꯗꯤ ꯅꯣꯡ ꯆꯨꯢꯌꯦ
ꯅꯣꯏ ꯁꯟꯇ꯭ꯔꯤ ꯆꯠꯇ꯭ꯔꯕꯣ
ꯑꯩꯈꯣꯏ ꯀꯔꯤꯑꯕ
ꯁꯟꯇ꯭ꯔꯤꯒꯨꯝꯕ ꯆꯠꯇ꯭ꯔꯣ ꯅꯣꯏ
ꯆꯠꯂꯦ ꯆꯠꯂꯦ
ꯎꯝ ꯑꯩꯈꯣꯏꯁꯨ ꯍꯧꯖꯤꯛ ꯆꯠꯂꯒ ꯂꯩꯔꯤꯅꯦ
ꯏꯇꯥꯎꯁꯤ ꯢꯆꯤꯟ ꯢꯅꯥꯎ ꯀꯌꯥꯅꯣ
ꯐꯁ
ꯃꯉꯥ
ꯎꯝ
ꯑꯣ ꯏꯇꯥꯎꯅ ꯑꯍꯟ ꯑꯣꯏꯕ꯭ꯔꯥ ꯑꯉꯥꯡ ꯑꯣꯏꯕ꯭ꯔꯣ
ꯑꯍꯟ ꯑꯣꯢꯌꯦꯅꯦ ꯅꯡꯗꯤ
ꯑꯩꯗꯤ ꯁꯅꯥ ꯃꯇꯨꯝꯅꯤ ꯇꯣꯝꯄꯣꯛꯅꯤ
ꯑꯗꯨ ꯇꯝꯕꯣ
ꯍꯣꯏ
ꯑ
ꯅꯨꯄꯤꯒ ꯀꯣꯏꯕ꯭ꯔꯣ ꯏꯇꯥꯎꯁꯦ
ꯑꯁ ꯀꯣꯢꯗꯔꯤꯅꯦ ꯅꯡꯕꯨ ꯑꯃꯥ ꯄꯤꯌꯨꯅꯦ
ꯅꯨꯄꯤ ꯀꯣꯏꯗ꯭ꯔꯦ
ꯑꯣ ꯅꯪꯒꯤ ꯑꯃꯥ ꯄꯤꯕꯥꯅꯤ
ꯅꯪ ꯅꯪ ꯍꯥꯟꯅ ꯀꯣꯏꯕ ꯅꯨꯄꯤꯗꯨꯗꯤ ꯀꯥꯏꯅꯈ꯭ꯔꯕꯣ
ꯑꯅꯅꯦ ꯈꯅꯦ
ꯀꯨꯝꯕ ꯁꯨ ꯅꯤꯡꯕ꯭ꯔꯣ
ꯀꯩ ꯊꯕꯅ
ꯑ ꯁꯨꯝ ꯀꯩ ꯍꯥꯏꯥꯏꯁꯤꯔꯥ ꯑ ꯀꯩꯅꯣꯒꯤꯅꯦ ꯍꯧꯖꯤꯛ ꯑꯩꯈꯣꯏꯅ ꯑꯗꯨꯝ ꯀꯣ ꯋꯥꯔꯤ ꯁ ꯁꯅꯥꯕꯤꯁꯤ ꯑꯗꯨꯃꯥꯏꯅ ꯁꯅꯗꯕ ꯀꯣꯏꯖꯒꯣ
ꯎꯝ
ꯑꯗꯨꯒꯤ ꯊꯕꯛ ꯁꯨꯅꯤꯡꯕ ꯂꯩꯔꯗꯤ ꯇꯧꯕ ꯌꯥꯅꯤ ꯑꯗꯨꯕꯨ ꯅꯪ ꯋꯥ ꯉꯥꯡꯕꯗꯤ ꯍꯥꯏꯕ ꯇꯥꯕ ꯗꯗ
ꯑ ꯌꯦꯡꯁꯦ ꯌꯦꯡꯁꯦ ꯌꯦꯡꯁꯦ
ꯑꯩꯈꯣꯏ ꯃꯃꯥ ꯕꯕꯥꯗꯤ ꯆꯍꯤ ꯀꯌꯥꯝ ꯀꯌꯥꯝ ꯌꯥꯎꯔꯤꯒꯦ ꯑꯍꯟ ꯑꯣꯏꯔꯤꯕ꯭ꯔꯣ
ꯈꯪꯗ ꯑꯉꯁꯨ ꯍꯗꯦ ꯈꯪꯗꯅꯦ
ꯆꯍꯤꯗꯤ ꯈꯪꯗꯦ
ꯎꯝ
ꯕꯖꯔ ꯏꯇꯥꯎꯁꯤ ꯀꯩ ꯆꯥꯔꯤꯅꯣ ꯃꯈꯣꯟ ꯆꯦꯛ ꯆꯦꯛ ꯂꯏꯅꯦ
ꯑꯁ ꯏ ꯊꯏꯖ ꯑ ꯍ ꯏꯖꯔꯦꯁ
ꯑ
ꯗꯥ ꯂꯣꯅ ꯈꯪꯅꯅꯦ
ꯏꯇꯥꯎꯁꯤ ꯑꯁ ꯅꯪꯒꯤ ꯈꯣꯟꯖꯦꯜꯁꯤ ꯌꯥꯝ ꯑꯉꯥꯡ ꯑꯣꯏꯔꯤꯗ ꯀꯣ ꯅꯣꯏ ꯁꯟꯗꯦ ꯁ꯭ꯀꯨꯜꯒꯨꯝꯕ ꯆꯠꯇ꯭ꯔꯣ ꯁꯟꯗꯦ ꯁ꯭ꯀꯨꯜꯒꯨꯝꯕ ꯆꯠꯇ꯭ꯔꯣ
ꯑꯣ ꯑꯩꯗ ꯋꯥꯔꯤ ꯋꯥꯔꯤ ꯀꯅꯥ ꯀ ꯅ ꯁꯤꯗ
ꯁꯟꯗꯦ ꯁ꯭ꯀꯨꯜꯒꯨꯝꯕ ꯆꯥꯔꯆ ꯀꯨꯝꯕ ꯆꯠꯇ꯭ꯔꯣ
ꯁꯠꯔꯤ ꯁꯠꯔꯤ ꯅꯪ ꯁꯠꯇꯕ꯭ꯔꯣ
ꯑꯩꯗꯤ ꯁꯅꯤꯁꯀꯨꯒꯨꯝꯕ ꯀꯥꯗꯔꯦ ꯂꯣꯏꯔꯦ ꯀꯥꯕ ꯂꯣꯏꯔꯦ
ꯑ ꯑꯩꯗꯤ ꯕꯤꯍꯥꯕꯇ ꯂꯩꯔꯅꯦ
ꯑ ꯌꯥꯠꯇ ꯂꯩꯔꯦ ꯌꯨꯠꯇ ꯂꯩꯔꯦ ꯑ ꯑ ꯏ ꯇꯥꯎ ꯑꯗꯨꯕꯨ ꯇꯧꯋꯦ ꯈꯣꯟꯖꯦꯜꯗꯤ ꯌꯥꯝ ꯑꯉꯥꯡ ꯑꯣꯏꯔꯤꯅꯦ
ꯑꯁꯤ ꯀꯣꯕ ꯌꯥꯎ ꯀꯗꯔꯅꯦ ꯀ ꯏꯈꯔꯦꯅꯦ
ꯑꯉꯥꯡ ꯑꯣꯏꯌꯦ ꯑꯁꯤꯁ ꯌꯥꯝ ꯑꯉꯥꯡ ꯑꯣꯏꯔꯤꯅꯦ ꯀꯣꯂꯦꯖꯀꯨꯝꯕ ꯁ꯭ꯀꯨꯜꯒꯨꯝꯕꯗꯤ ꯀꯥꯗ꯭ꯔꯕꯣ ꯀꯥꯕ ꯂꯣꯏꯔꯕꯣ
ꯑ ꯀ ꯈꯔ ꯂꯣꯏꯕ
ꯑ ꯕ꯭ꯔꯗꯔꯁ ꯏꯇꯥꯎꯁꯤ ꯍꯟꯗꯛ ꯑꯗꯨꯝ ꯐ꯭ꯔꯤꯗ ꯂꯩꯕ꯭ꯔꯣ ꯌꯨꯝꯗ
ꯌꯨꯝꯅ ꯂꯩꯌꯦ ꯍꯣꯏ ꯌꯨꯝꯗ ꯂꯩꯔꯒ ꯂꯧ ꯇꯕ ꯊꯄꯒ ꯂꯣꯏꯗꯤ ꯊꯄꯛ ꯀꯗ ꯁꯅꯤ
ꯑꯣ ꯑꯗꯨꯗꯅꯤ ꯅꯨꯄꯥ ꯍꯥꯏꯁꯤꯗꯤ ꯍꯣꯠꯅꯕ ꯀꯟꯒꯗꯕꯅꯤ ꯍꯣꯅꯕ ꯂꯦꯞꯄ ꯌꯥꯗꯦ ꯅꯥꯕꯜ ꯂꯦꯞꯄ ꯌꯥꯗꯦ
ꯎꯝ
ꯏꯇꯥꯎꯒꯤ ꯅꯣꯏ ꯅꯅꯥꯎ ꯅꯨꯄꯥꯗꯨꯗꯤ ꯂꯩꯔꯕꯣ
ꯂꯩ ꯂꯩꯕ
ꯂꯩꯌꯦ
ꯂꯥꯏ
ꯑꯣ ꯏꯇꯥꯎꯁꯦ ꯑꯩꯈꯣꯏ ꯈꯨꯟꯗ ꯑꯝꯇ ꯂꯥꯛꯇ꯭ꯔꯤꯅꯦ
ꯑꯁ ꯅꯣꯏꯗꯤ ꯐꯣꯟ ꯇꯧꯔꯁꯨ ꯄꯥꯈꯥꯠꯇꯕꯅꯦꯅ ꯑꯁ
ꯑꯩꯈꯣꯏꯗꯤ ꯈꯔ ꯊꯕꯛ ꯆꯤꯟꯕꯒꯤꯅꯤ ꯊꯕꯛ ꯆꯤꯟꯕꯒꯤꯅꯤꯀꯣ ꯑꯗꯨꯒꯤꯅꯤ
ꯅꯤꯡꯝꯖꯥ ꯁꯤꯤꯡꯗꯦꯗ꯭ꯔꯦ ꯅꯣꯏꯣꯏ ꯁꯤꯤꯡꯗꯦ ꯐ ꯐꯦꯟ ꯄꯥꯡ ꯑꯦ ꯐ ꯐ ꯐ꯭ꯔꯦꯟ ꯄ ꯅꯣꯏꯗꯤ ꯐ ꯄꯦꯅ ꯍꯣꯏꯗꯌꯦꯦ
ꯕꯣꯒꯨꯝꯕꯗꯤ ꯌꯦꯡꯗꯕ꯭ꯔꯣ
ꯉ ꯁꯤꯗ
ꯅꯣꯏꯦ ꯍꯪꯗꯣ
ꯍꯣꯏ ꯌꯦꯡꯉꯦ ꯉꯔꯥꯡꯗ ꯌꯦꯡꯉꯦ
ꯀꯩ ꯂꯅꯉꯝ ꯀ
ꯑ ꯑꯃꯒꯤꯦ ꯀꯩꯅꯣ ꯏꯣ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
ꯇ ꯇꯥꯄꯣ
ꯎ
ꯇꯥꯄ ꯑꯣꯇ
ꯑꯦ ꯇꯥꯏ ꯍꯣꯏ
ꯆꯅꯥꯏꯔꯣꯝꯗ ꯉꯥꯅꯨꯒꯨꯝꯕ ꯌꯦꯟꯒꯨꯝꯕ ꯂꯩꯕ꯭ꯔꯣ
ꯉꯥꯟ ꯅꯣꯡꯃꯗꯤ ꯂꯩꯌꯦ ꯂꯩꯌꯦꯕ ꯑꯥ ꯀꯅꯣ ꯂꯧꯒꯦ ꯍꯥꯏꯔꯣ
ꯂꯩꯔꯗꯤ ꯑꯃ ꯄꯤꯔꯛꯑꯣ ꯆꯥꯅꯤꯌꯥꯥꯏꯀꯣ
ꯍꯣꯏ ꯅꯣꯡꯃ ꯅꯣꯏ ꯈꯨꯣꯏꯠꯅ ꯂꯥꯛꯑꯀꯥꯟꯗ ꯄꯨꯔꯛꯒꯦ
ꯁꯣꯏꯗꯅ ꯄꯨꯔꯛꯣ ꯀꯣ ꯇꯥꯎ
ꯎꯝ ꯎꯝ ꯑꯩ ꯐꯣꯟ ꯑꯃꯨꯛ ꯇꯧꯔꯛꯑꯒꯦ
ꯑ
ꯐꯣꯟꯃꯨꯛ ꯇꯧꯔꯛꯑꯒꯦ ꯂꯥꯛꯑ ꯀꯥꯟꯗ
ꯂꯞꯄ ꯀꯥꯟꯗ ꯇꯧꯔꯀꯦ
ꯑꯥ
ꯑꯥ ꯁꯤꯇꯁꯦ ꯌꯥꯝꯅ ꯊꯕꯛ ꯆꯤꯟꯕ ꯃꯥꯂꯦꯀꯣ ꯎꯝ
ꯑꯣ ꯊꯕꯛ ꯆꯤꯜꯂꯤꯕ ꯑꯩ ꯍꯣꯔꯦꯟ ꯇꯧꯔꯒꯦ
ꯑꯗꯨ ꯌꯥꯔꯣꯏꯕ ꯂꯣꯏꯗ꯭ꯔꯤꯌꯦ ꯅꯪꯅ ꯊꯝꯅꯤꯡꯕ ꯃꯇꯝꯗ ꯊꯝꯕ ꯌꯥꯗꯦ ꯈꯪꯕ꯭ꯔꯥ ꯑꯩꯅ ꯑꯩꯁꯦ
ꯌꯥ ꯔꯅꯤ ꯋꯥ ꯌꯥꯒ ꯔꯅꯤ
ꯑꯗꯨ ꯌꯥꯔꯣꯏꯕ ꯌꯥꯔꯣꯏꯕ ꯅꯪꯅ ꯑꯗꯨꯃꯥꯏꯅ ꯇꯧꯕꯗꯨꯣ ꯌꯥꯔꯣꯏꯕ ꯈꯪꯕ꯭ꯔꯥ
ꯀꯥꯏꯅ
ꯃꯔꯝ ꯌꯥꯝ ꯂꯩꯌꯦꯕ ꯃꯥꯒꯤ ꯃꯔꯝ ꯌꯥꯝ ꯂꯩꯕ ꯅꯪꯅ ꯑꯗꯨꯝ ꯇꯧꯅꯤꯡꯕ ꯃꯇꯝꯗ ꯇꯧꯕ ꯌꯥꯏꯦ ꯈꯪꯕ꯭ꯔꯥ ꯍꯌꯦꯡ ꯑꯩꯁꯦ ꯅꯪꯅ ꯍꯣꯠꯅꯕ ꯀꯟꯒꯗꯕ ꯈꯥꯡꯕ ꯀꯟꯒꯗꯕ
ꯑꯦ ꯅꯅꯨꯡꯉꯥꯏꯕ꯭ꯔꯣ ꯄꯥꯏꯅꯦ
ꯇꯄꯣ
ꯇꯌꯦꯌꯦ
ꯑ
ꯅꯨꯡꯉꯥꯏꯔꯤ ꯀꯣ
ꯍꯥ
ꯅꯨꯡꯉꯔꯤꯕꯔꯤꯕ꯭ꯔꯣ
ꯅꯨꯡꯉꯥꯏꯔꯤ ꯅꯨꯡꯉꯥꯏꯔꯤ
ꯑꯩꯗꯤ ꯅꯨꯡꯉꯥꯏꯇꯗ
ꯅꯪꯗꯤ ꯅꯅꯨꯡꯉꯥꯏꯇꯦ
ꯎꯝ
ꯑꯣꯏ ꯑꯁ ꯏꯇꯥꯥꯛ ꯈꯣꯟꯖꯦꯜꯁꯦ ꯑꯁ ꯑꯉꯥꯡ ꯃꯆꯥ ꯌꯥꯝ ꯃꯥꯜꯂꯤꯦ ꯁꯤ ꯀꯌꯥ ꯁꯨꯔꯒꯦ
ꯑꯩꯗ ꯆꯍꯤ ꯇꯔꯥ ꯇꯔꯥ ꯍꯦꯜꯜꯂꯤ
ꯇꯔꯥ ꯍꯦꯜꯂꯦ ꯑꯣ ꯑꯁ ꯑꯗꯨꯗꯤ ꯅ ꯁꯤꯟꯖꯦ ꯁꯀꯨꯜꯒꯨꯝꯕ ꯆ ꯊ꯭ꯔꯣ
ꯆꯠꯂꯤ ꯉꯁꯤ ꯁꯠꯇꯔ ꯉꯁꯤ
ꯁꯅꯤꯁ ꯁꯅꯤꯁ ꯈꯨꯠ ꯆꯠꯀꯗꯕꯅꯤꯅ ꯑꯉꯥꯡꯁꯤꯡꯗꯤ
ꯆꯠꯅꯤꯡꯗꯕꯣ
ꯏꯇꯥꯎ ꯏ ꯆꯤꯟꯅꯥꯎꯁꯤꯦ ꯀꯌꯥꯁꯨ ꯀꯌꯥ ꯀꯌꯥ ꯀꯌꯥꯅꯣ
ꯑꯍꯨꯝ ꯅꯨꯄꯥ ꯑꯍꯨꯝ ꯅꯨꯄꯤ ꯑꯅꯤ ꯎꯝ
ꯈꯣꯟꯖꯦꯜꯁꯦ ꯈꯪꯕꯒꯨꯝ ꯇꯧꯋꯤꯗ
ꯀꯪꯉꯝꯒꯅꯤ
ꯀꯝꯒꯅꯤ
ꯍꯪꯂꯝꯒꯅꯤꯕ
ꯃꯁꯛ ꯌꯥꯝ ꯐꯖꯕ ꯌꯥꯝꯅ ꯐꯖꯕꯗꯨ ꯅꯨꯄꯥꯗꯨ ꯅꯠꯇ꯭ꯔꯣ ꯅꯨꯄꯤꯁꯤꯡꯅ ꯉꯥꯎ ꯉꯥꯎꯅꯕ ꯍꯣꯏ
ꯁꯔꯨ ꯀꯥ ꯃꯥꯥꯟꯕꯗꯨ
ꯍ ꯅꯨꯄꯤꯁꯤ ꯅꯨ ꯅꯨꯄꯤꯁꯤꯅ ꯉꯥꯎ ꯅꯥꯕꯗꯣꯀꯣ ꯀꯣꯏ ꯀꯣꯏꯇꯥꯟꯗꯅꯥꯕꯗꯣ ꯑꯣꯏꯇꯥꯎ ꯅꯠꯇ꯭ꯔꯣ
ꯑꯩꯅꯦ
ꯑꯣ ꯈꯪꯉꯤ ꯚ ꯇꯥꯕ ꯈꯨꯟꯖꯦꯜꯗꯨꯒꯣ ꯑꯃꯛ ꯇꯥꯕꯗ
ꯍꯣ
ꯅꯨꯄꯤꯒ ꯀꯣꯏꯕ꯭ꯔꯣ
ꯅꯨꯄꯤ ꯑꯅꯤ ꯑꯍꯨꯝꯗꯤ ꯎꯝ
ꯅꯃꯤ ꯌꯥꯅꯤꯅꯤ ꯂꯩꯦꯔꯤ ꯇ ꯁꯤꯗꯤ
ꯅꯪꯗꯤ ꯀꯣꯏꯕ ꯐꯪꯗ꯭ꯔꯣ
ꯒ꯭ꯌꯥꯟ ꯇꯥꯅ ꯂꯩꯌꯨꯅꯦ ꯀꯩꯅꯣ ꯁꯛ ꯐꯖꯕꯁꯤꯡꯅ ꯁꯨꯃꯥꯏꯅ ꯇꯧꯔ ꯂꯩꯔꯗꯤ
ꯑꯦꯁ ꯑꯩꯅ ꯅꯠꯇꯦꯅꯦ ꯅꯨꯄꯤꯅꯦ ꯀꯣꯏ ꯇꯥꯟ ꯇꯥꯟꯗꯕꯗꯨꯒꯤ
ꯅꯨꯄꯤꯅ ꯀꯣꯏꯇꯥꯥꯟ ꯇꯅ ꯎꯄꯥꯏ ꯂꯩꯇ꯭ꯔꯦꯕ
ꯑꯣ ꯎꯄꯥꯏ ꯂꯩꯇ꯭ꯔꯔꯤ ꯆꯦꯟꯕꯁꯨ ꯄꯥꯡꯒꯟ ꯂꯩꯇ꯭ꯔꯤ
ꯄꯥꯡꯒꯜ ꯂꯩꯇ꯭ꯔꯦ
ꯑꯥ
ꯑꯣꯁ ꯏ ꯇꯥꯎꯋ ꯄꯨꯟꯁꯤꯁꯦ ꯅꯨꯡꯉꯥꯏꯅꯦ
ꯑꯥ ꯃꯊꯪ ꯑꯗꯨꯗꯤ ꯑꯕꯝ ꯀꯨꯝꯒꯦ
ꯇꯉꯥ ꯝꯀꯨꯝꯒꯦ
ꯑꯗꯨꯜꯗꯝ ꯑꯜꯕꯝ ꯀꯨꯝꯗꯦꯕ
ꯑꯣ ꯏꯇꯥꯎ ꯁꯛ ꯐꯖꯕꯁꯦ ꯀꯩꯀꯩ ꯆꯥꯗꯩꯅꯣ
ꯑꯩ ꯍꯪꯒꯥꯝ ꯉꯥꯛꯇ ꯆꯥꯕꯅꯦ
ꯍꯒꯥꯝ ꯃ ꯆꯥꯕ ꯏꯔ
ꯎꯝ ꯁꯥꯒꯨꯝꯕ ꯆꯗꯤ ꯁꯛ ꯊꯤꯕꯅꯦ ꯍꯪꯒꯥꯝ ꯆꯥꯎꯋꯣ ꯅꯠꯇ꯭ꯔꯒ ꯎ